ꯑꯥ ꯇꯥꯏ ꯇꯥꯏ
ꯑꯣ ꯑꯩ ꯔꯁ ꯑ ꯐꯝꯕꯅꯤꯗ ꯉꯥꯏꯍꯥꯛ ꯑꯩ ꯊꯕꯛ ꯆꯠꯂꯨꯕꯩ ꯔꯦꯁ ꯇꯧꯕꯅꯤꯗ ꯉꯥꯛꯇ
ꯀꯩꯀꯩ ꯍꯇꯪ ꯆꯥꯔꯒꯦ
ꯑꯩ ꯉꯁꯤꯗꯤ ꯑꯩꯈꯣꯏ ꯀꯥꯡꯒꯤ ꯉꯁꯤ ꯑꯁꯅꯥ ꯖꯀ꯭ꯔꯥ ꯇꯥꯏꯌꯦ ꯑꯗꯨꯒꯤ ꯑꯩꯈꯣꯏ ꯕꯥꯒꯤ ꯃꯄꯣꯛ ꯅꯨꯃꯤꯠ ꯇ ꯍꯥꯏꯅ ꯈꯦꯆꯣ ꯇꯧꯔ ꯆꯥꯔꯦ ꯉꯁꯤ
ꯁꯦꯇꯤꯖꯥꯔꯦ ꯑꯣ ꯑꯩ ꯑꯩꯈꯣꯏꯗꯤ ꯀꯥꯡꯁꯣꯏ ꯊꯣꯡꯉꯦ ꯉꯁꯤ
ꯑꯣ ꯀꯩ ꯌꯦꯟꯖꯥꯡꯅꯕꯨ ꯍꯥꯎꯔꯒꯦ ꯍꯧꯖꯤꯛꯁꯤꯕ
ꯌꯦꯟꯁꯥꯡꯁꯦ ꯈꯪꯗꯦꯅꯦ ꯑꯗꯨꯝ ꯑꯩꯗꯤ ꯅꯨꯡꯁꯥ ꯁꯥꯒꯠꯂꯛꯄꯅꯤꯅ ꯆꯝꯊꯣꯡꯒꯨꯝꯕꯅ ꯍꯦꯟꯅ ꯍꯥꯎꯋꯦ
ꯑꯣ ꯀꯥꯡ ꯀꯣꯏꯕ ꯆꯠꯂꯣꯏꯗ꯭ꯔꯥ
ꯆꯠꯇꯣꯏꯅꯦ ꯅꯣꯏ ꯀꯥꯡ ꯃꯇꯝꯅꯤꯅ ꯐꯦꯇ꯭ꯔꯤꯒ ꯆꯥꯟꯅꯗꯅ ꯌꯥꯝ ꯅꯨꯡꯉꯥꯏ ꯂꯩꯅꯤꯡꯉꯦ ꯀꯩꯀꯩ ꯃꯊꯦꯜ ꯇꯧꯊꯔꯒꯦ
ꯎꯠꯇꯤ ꯎꯇꯤ ꯑꯃꯅꯦ ꯏꯔꯣꯟꯕꯅꯦ ꯃꯥꯏꯔꯦꯟ ꯑꯃ ꯊꯣꯡꯉꯦ ꯑꯗꯨ ꯑꯗꯨꯕꯨ ꯆꯥꯊꯥꯔꯔ ꯉ ꯁꯤꯗꯤ
ꯈꯪꯗꯦꯗ ꯃꯔꯣꯏ ꯊꯣꯡꯕꯗꯤ ꯍꯥꯞꯇ꯭ꯔꯦꯗ
ꯑꯣ ꯃꯔꯣꯏ ꯊꯣꯡꯕꯒ ꯍꯥꯞꯄꯒ ꯕꯗꯥꯝꯒ ꯍꯥꯞꯄꯒ ꯕꯣꯂꯤꯒ ꯇꯧꯔꯒ
ꯍꯥꯎꯕꯅꯦ ꯑꯗꯨ ꯍꯥꯎꯕꯅꯦ ꯑꯗꯣ ꯍꯟꯗꯛ ꯉꯁꯤꯗꯤ ꯉꯁꯤ ꯈꯨꯌꯧꯃꯜꯂꯕ ꯉꯁꯤꯁꯦ ꯉꯔꯥꯡꯁꯨ ꯑꯁꯅꯥꯟ ꯖꯇꯥꯅꯤ ꯑꯅꯤꯔꯛ ꯄꯥꯜꯂꯤꯌꯦ
ꯎꯝ
ꯑꯗꯨꯒꯤ ꯉꯁꯤ ꯑꯣꯏꯅ ꯇꯧꯔꯁꯦꯅ ꯈꯨꯗꯛꯇ ꯁꯤꯟꯖꯜꯂꯛꯑꯕ ꯕꯕꯥꯒꯤ ꯃꯄꯣꯛ ꯅꯨꯃꯤꯁꯨ ꯇꯥꯏꯌꯦꯅ ꯎꯝ
ꯎ
ꯎꯝ ꯈꯪꯗꯦꯅ ꯇꯧꯔꯤꯁꯦ ꯀꯥꯡ ꯀꯣꯏꯕ ꯆꯠ ꯀꯥꯡ ꯀꯣꯏ ꯆꯠꯂꯨꯁꯤꯗꯅ ꯑꯩꯈꯣꯏ ꯄꯨꯂꯞ ꯑꯝꯇ
ꯆꯠꯂꯨꯁꯤ ꯆꯠꯂꯨꯁꯤ ꯍꯟꯗꯛꯀ ꯀꯩꯅꯣꯗ ꯄꯨꯂꯞ ꯆꯠꯂꯨꯁꯤ ꯄꯨꯟꯗꯕ ꯀꯨꯏꯔꯦ
ꯀꯨꯏꯔꯦ ꯁ꯭ꯀꯨꯜꯗꯁꯨ ꯆꯠꯂꯨꯁꯤ ꯀꯣꯅꯨꯡꯗꯁꯨ ꯆꯠꯂꯨꯁꯤ
ꯀꯣꯅꯨꯡꯗꯣ ꯆꯠꯇ꯭ꯔꯤꯕꯣ ꯑꯩ ꯑꯃꯨꯛꯄꯣꯛ
ꯅꯪ ꯀꯣꯅꯨꯡ ꯀꯥꯡꯖꯤꯡꯕ ꯎꯗ꯭ꯔꯤꯕ ꯍꯥꯏꯁꯦ
ꯑꯥ ꯎꯗ꯭ꯔꯤꯌꯦ ꯐꯣꯟꯗꯕꯨꯗꯤ ꯎꯔꯕ ꯐꯣꯟꯗ ꯀꯩꯗꯕꯨꯗꯤ ꯎꯔꯦ
ꯕ ꯄꯝꯃꯤ ꯊꯧꯔꯤ ꯀꯥꯡ ꯀꯣꯅꯨꯡꯒꯤ ꯀꯥꯡ ꯆꯤꯡꯕꯒꯤ ꯊꯧꯔꯤꯗꯨꯣ ꯄꯥꯏꯌꯨ ꯍꯥꯏꯅꯦꯅꯦ ꯅꯪ ꯑꯃꯕꯨꯛ ꯄꯥꯏꯗ꯭ꯔꯤꯕ ꯑꯣꯏꯔꯦ ꯐꯩ
ꯅꯣꯏ ꯆꯠꯂꯝꯃꯅꯤ ꯅꯣꯏꯗꯤ ꯑꯗꯨꯝ ꯄꯥꯏꯔꯕꯣꯅ
ꯍꯦ ꯅꯤꯐꯨꯒ ꯌꯥꯡꯈꯩꯗꯣ ꯁꯨꯔꯦ ꯄꯥꯏꯕ
ꯀꯥꯡ ꯃꯤꯗꯤ ꯆꯤꯜꯂꯝꯒꯅꯤꯍꯦ ꯀꯥꯡꯁꯤꯅ ꯆꯠꯄꯗꯣ ꯎꯝ ꯑꯁ ꯃꯤ ꯄꯧꯒ ꯅꯝꯅꯩ ꯍꯥꯏꯗꯥꯏꯅꯦ
ꯄꯧꯕꯅꯃꯤꯕ ꯑꯗꯨ ꯊꯧꯔꯤ ꯄꯥꯏꯅꯕ ꯍꯣꯠꯅꯕꯗꯩ ꯃꯤ ꯌꯦꯦꯠꯁꯤꯟꯅꯗꯅꯒ ꯇꯧꯅꯩꯅꯦꯣꯏꯀꯣ
ꯎ ꯃꯤꯒ ꯌꯥꯝꯅ ꯀꯩꯅꯣ ꯇꯧꯅꯤꯩ ꯁꯣꯛꯅꯩ ꯍꯥꯏꯕꯅꯦ
ꯆꯣ ꯑꯦꯃꯤ ꯀ ꯌꯥꯝ ꯁꯥꯡꯅꯕꯗꯤ ꯆꯤꯡꯕ ꯅꯠꯇꯦ ꯃꯣꯏ ꯑꯗꯨꯗꯩꯅ ꯁꯤ ꯃꯇꯣꯟ ꯃꯣꯏꯒꯤ ꯃꯇꯣꯟꯕꯨꯛꯇꯪꯅꯦꯕ ꯆꯤꯡꯉꯤꯗꯣ ꯌꯥꯡ ꯀꯥꯟ ꯁꯥꯡꯅ ꯆꯤꯡꯕꯗꯤ ꯅꯠꯇꯦ ꯀꯥꯡꯗ ꯌꯥꯝ ꯆꯥꯎꯋꯦ ꯑꯩꯈꯠ ꯆꯥꯎꯕꯅꯦ
ꯎꯝ
ꯑꯩꯈꯣꯏ ꯁ꯭ꯋꯥꯏ ꯀꯥꯡꯒꯗꯤ ꯃꯨꯠꯈ꯭ꯔꯕ ꯈꯪꯗꯦꯗ ꯑꯝ
ꯑꯁ ꯑꯩꯈꯣꯏꯗꯤ ꯁ꯭ꯋꯥꯏꯒ ꯀꯥꯡꯒ ꯑꯝꯇ ꯆꯤꯡꯗ꯭ꯔꯦꯗ
ꯑꯩꯅ ꯍꯦꯛ ꯂꯥꯛꯄꯗꯒꯤ ꯀꯥꯡ ꯁꯤꯗ ꯑꯅꯤꯔꯛꯇꯤ ꯎꯈ꯭ꯔ ꯃꯥꯜꯂꯦ
ꯑꯣ ꯀꯥꯡꯆꯤꯡꯕꯁꯦ
ꯑꯥꯎ
ꯑꯁ ꯑꯅꯤꯅ ꯈꯠꯇ
ꯑꯣ ꯅꯠꯇꯦꯗ ꯑꯩꯈꯣꯏ ꯁ꯭ꯋꯥꯏ ꯂꯩꯀꯥꯏꯒꯤ ꯀꯥꯡꯆꯤꯡꯕꯕꯨ ꯍꯥꯏꯕ
ꯑꯣ ꯑꯣ ꯑꯣ ꯑꯣ ꯑꯩꯈꯣꯏ ꯂꯩꯀꯥꯏ ꯀꯥꯡ ꯆꯤꯡꯕ꯭ꯔꯥ ꯍꯥꯏꯁꯦ
ꯆꯤꯡꯉꯝꯃꯤꯗꯨ ꯅꯥꯃꯨ ꯑꯩ ꯂꯥꯛꯄ ꯀꯨꯝꯗ ꯑꯃꯨꯨꯔꯛ ꯑꯃꯨ ꯑꯃꯨꯛ ꯆꯤꯡꯈ꯭ꯔꯦ ꯑꯅꯤꯔꯛꯇꯤ ꯎꯈ꯭ꯔ ꯃꯥꯅ ꯑꯩꯈꯣꯏꯁꯤ ꯂꯩꯔꯛ ꯃꯅꯨꯡꯗ ꯂꯥꯛꯑꯝꯕ
ꯑꯗꯨ ꯆꯤꯡꯉꯦ ꯑꯗꯨ ꯑꯗꯨꯗ ꯎꯕꯗꯅ ꯎꯗ꯭ꯔꯤꯕ
ꯍꯗ꯭ꯔꯤ
ꯍꯣꯏ ꯍꯟꯗꯛ ꯃꯥꯕꯥꯝꯕꯣꯟꯒꯤ ꯀꯩꯅꯣ ꯖ ꯀꯣꯏ ꯁꯥꯕ ꯍꯥꯏꯕ꯭ꯔꯥ ꯀꯩꯅꯣ ꯀꯥꯡꯒꯤ ꯑꯗꯨꯗꯣ ꯑꯁ ꯑꯥ ꯑꯗꯨꯗꯣ ꯆ ꯑꯗꯨꯗꯣ ꯑꯗꯨꯝ ꯖꯒꯣꯏ ꯁꯥꯕ ꯌꯥꯗꯥꯏꯅꯦ ꯃꯧꯁꯨ
ꯃꯧꯁꯨ ꯌꯥꯏ ꯂꯩꯁꯥꯕꯤꯁꯨ ꯌꯥꯏ ꯃꯃꯥꯡꯗ ꯑꯩꯈꯣꯏ ꯑꯕꯦꯝꯃꯣꯏ ꯁ꯭ꯋꯥꯏꯗ ꯅꯪ ꯌꯥꯎꯗ꯭ꯔꯣ ꯀꯩꯅꯣ ꯌꯥꯎꯏꯗꯨꯗꯤ ꯂꯥꯅꯦꯕꯤ ꯋꯥ
ꯑꯩ ꯌꯥꯍꯧꯗꯦ ꯑꯥ ꯃꯡ ꯁꯥꯕ ꯌꯥꯏꯑꯕ ꯅꯤꯉꯣꯜ ꯄꯥꯜꯂꯤ ꯍꯥꯏꯁꯤꯅ ꯑꯩꯈꯣꯏ ꯁ꯭ꯋꯥꯏ ꯅꯤꯡꯉꯣꯜ ꯄꯥꯜꯂꯤꯁꯤ ꯇꯧꯅꯗꯕ ꯃꯥꯜꯂꯦ
ꯇꯧꯗꯦ ꯅꯈꯣꯏ ꯁ꯭ꯋꯥꯏꯁꯦ ꯃꯤꯒꯤꯗꯤ ꯈꯔ ꯈꯔ ꯀꯩꯅꯣ ꯇꯧꯃꯝꯃꯤ ꯅꯤꯡꯉꯣꯜ ꯄꯥꯜꯂꯤꯗꯤ ꯌꯥꯎꯗꯦ ꯑꯩꯈꯣꯏꯒꯤ ꯀꯥꯡ ꯂꯣꯏꯔꯛꯄꯒꯤꯗ ꯆꯨꯇꯦ ꯆꯣꯡꯕꯗꯣ ꯑꯗꯨꯗꯤ ꯌꯥꯝ ꯌꯥꯎꯔꯛꯑꯦ ꯑꯩꯈꯣꯏ ꯑ ꯑꯩꯈꯣꯏ ꯌꯨꯝꯂꯣꯝꯗ ꯑꯩꯈꯣꯏ꯭ꯔ ꯄꯨꯗꯅ ꯆ ꯆꯣꯡꯉꯕ ꯏꯃꯤ ꯌꯥꯔꯦ ꯑꯥꯖꯎꯁꯃꯊꯥ
ꯅꯤꯡꯅꯤꯉꯣꯜ ꯄꯥꯂꯤꯗꯣ ꯌꯥꯝ ꯀꯃꯥꯏꯅ ꯇꯧꯒꯦ ꯈꯪꯅꯤꯡꯕ
ꯑꯗꯣ ꯑꯩ ꯅꯤꯉꯣꯜ ꯄꯥꯜꯂꯤꯁꯦ ꯑꯩ ꯌ ꯑꯝꯇ ꯆꯠꯇ꯭ꯔꯤ
ꯅꯤꯉꯣꯜ ꯄꯥꯜꯂꯤ ꯍꯥꯏꯁꯤꯅ ꯀꯩꯅꯣ ꯇꯧꯗꯧꯕ ꯃꯥꯜꯂꯦ ꯑꯩꯅ ꯈꯟꯕꯗ ꯁꯨꯝ ꯂꯝꯗꯨꯒꯤ ꯂꯩꯀꯥꯏꯗꯨꯒꯤ ꯅꯤꯡꯅꯤꯉꯣꯜ ꯁꯤꯡ ꯃꯌꯥꯝꯁꯦ ꯄꯨꯟꯁꯤꯜꯂꯒ
ꯎꯝ ꯈꯦꯆꯤ ꯃꯣꯏ ꯈꯦꯆꯤ ꯑꯩꯈꯣꯏꯒꯤ ꯏꯁꯩꯗꯒꯣꯏ ꯅꯨꯡꯕ ꯁꯥꯔꯒꯅꯦ ꯄꯨꯜꯂꯒꯅꯦ ꯂꯣꯏꯔꯀꯥꯟꯗ ꯈꯦꯁꯤꯒꯨꯝꯕ ꯄꯤꯖꯅꯕ ꯅꯤꯉꯣꯟꯜ ꯁꯨꯝ ꯄꯨꯟꯅꯕꯩ ꯋꯥꯅꯤ
ꯍꯣꯏ ꯍꯣꯏ ꯃꯌꯥꯝ ꯄꯨꯟꯕꯗꯣ ꯅꯤꯉꯣꯜ ꯄꯥꯜꯂꯁꯦ ꯑꯗꯨꯝ ꯄꯩꯁꯥ ꯊꯥꯕ ꯑꯗꯒꯤ ꯀꯩꯅꯣ ꯇꯧꯕ ꯈꯣꯠꯄ ꯄ ꯂꯩꯗꯅ ꯑꯗꯨꯃꯥꯏꯅ ꯇꯧꯅꯕ ꯃꯥꯜꯂꯦ ꯉꯣꯟ ꯄꯜꯂꯤꯂꯤꯌꯥ ꯍꯥꯏꯁꯦ
ꯑꯥ
ꯑꯣ ꯊꯝꯆꯦꯠ ꯄꯔꯦꯡꯒꯁꯤ ꯑꯗꯨꯒ ꯀꯥꯡ ꯀꯣꯏ ꯆꯠꯄꯗꯣ ꯅꯨꯡꯉꯥꯏꯕꯅꯦ
ꯑꯥꯎ ꯑ ꯑꯩꯈꯣꯏꯗꯤ ꯊꯥꯏꯅ ꯑ ꯑꯩꯈꯣꯏ ꯊꯥꯏꯅ ꯑꯩꯅꯒ ꯂꯩ ꯏꯁꯉꯥꯏꯗꯗꯤ ꯀꯥꯡꯒꯤ ꯃꯃꯥꯡꯗ ꯑꯩꯈꯣꯏꯒꯤ ꯀꯥꯡꯁꯤꯒ ꯀꯥꯡꯅ ꯇꯧꯔꯒ ꯃꯃꯥꯡꯗꯒ ꯃꯪꯒꯜ ꯄꯔꯦꯡꯒ ꯁꯤꯔꯒ ꯌꯥꯝ ꯆꯠꯂꯤ
ꯑꯥ ꯑꯥ ꯑꯣ ꯀꯩꯅꯣ ꯇꯣꯡꯕꯗ ꯀꯥꯡ ꯇꯣꯡꯕꯗ
ꯀꯥꯡ ꯇꯣꯡꯕꯒꯤ ꯅꯠꯇꯕꯤꯗ ꯑꯩꯈꯣꯏꯒꯤ ꯀꯩꯅꯣ ꯗꯣꯣꯟ ꯊꯤꯟꯕ ꯀꯥꯡꯕꯨ ꯆꯠꯄ ꯑꯗꯣ
ꯑꯥ ꯑꯥ
ꯑꯗꯨꯗ ꯑꯩꯈꯣꯏꯗꯤ ꯀꯥꯡ ꯀꯥꯡꯀ ꯈꯤꯕꯗꯨꯕꯥꯃꯣꯟꯒꯤ ꯀꯥꯡ ꯀꯥꯡ ꯈꯤꯅꯤꯡꯉꯥꯏꯗꯣ ꯑꯗꯨꯒ ꯌꯥꯝ ꯄꯥꯏꯔꯒ ꯃꯃꯥꯡꯂꯒ ꯇꯧꯔ ꯑꯗꯨꯒꯈꯣꯏꯒ ꯌꯥꯝ ꯁꯥꯔꯒ ꯂꯥꯛꯏꯕ ꯃꯀ ꯀꯥꯡꯁꯤꯡ
ꯑꯣ ꯀꯥꯡꯗꯨꯗꯤ ꯇꯣꯡꯗ꯭ꯔꯤꯕꯕ
ꯀꯥꯡꯗꯤ ꯇꯣꯡꯉꯦ ꯑꯩꯈꯣꯏ ꯀꯩꯅꯣ ꯆꯣꯃꯣꯔꯒ ꯌꯥꯝ ꯍꯥꯏꯔꯛꯑꯦ
ꯑꯣ ꯆꯣꯃꯣꯔ ꯑꯉꯧꯕ ꯃꯔꯤ ꯁꯥꯥꯡꯅ ꯍꯥꯏꯕꯗꯣ
ꯑ ꯁꯃꯣꯅ ꯍꯥꯏꯕ ꯆꯨꯝꯃꯨꯔ ꯍꯥꯏꯕ꯭ꯔꯥ ꯀꯔꯝ ꯍꯥꯏ ꯇꯦ ꯆꯥꯃꯨꯔ ꯍꯥꯏꯕ꯭ꯔꯥ ꯎꯝ
ꯀꯥꯡꯥꯕꯨꯗꯤ ꯇꯨꯡꯉꯦ ꯆꯨꯝꯃꯣꯔꯒꯗꯤ ꯍꯥꯏꯔꯛꯇꯦꯗ
ꯑꯥ
ꯑꯗꯨꯒ ꯀꯩꯅꯣ ꯇꯧꯕ ꯑꯗꯨꯒ ꯃꯣꯏꯒꯤ ꯀꯥꯡꯒꯤ ꯑꯃ ꯍꯩꯌꯨꯠ ꯂꯥꯛꯅꯕ ꯀꯥꯏꯗꯧꯕꯗꯣ ꯑꯗꯣ ꯂꯥꯛꯅꯔꯛꯄ꯭ꯔꯥ
ꯂꯥꯛꯅꯔꯛꯏꯦꯍꯦ ꯃꯌꯥꯝ ꯂꯥꯛꯅꯔꯛꯏꯍꯦ ꯑꯩꯈꯣꯏꯗꯤ ꯈꯥꯎꯒ ꯌꯥꯜꯂꯒ ꯆꯠꯂꯤꯕꯣ ꯃꯨꯜꯂꯤꯅꯦ ꯀ꯭ꯔꯥ ꯍꯥꯎ ꯌꯥꯎꯔꯤꯅꯦ ꯑꯩꯈꯣꯏ ꯀꯌꯥꯝ ꯌꯥꯎꯔꯤꯗ ꯑꯁ ꯈꯥꯎꯖꯥꯎꯕ ꯄꯨꯔ ꯆꯠꯇꯣꯔꯤꯕꯅꯤ ꯌ ꯑꯃ ꯑꯗꯨꯒ ꯃꯨꯜꯂꯒꯅꯦ ꯑꯩꯈꯣꯏ ꯃꯁꯦꯟꯒ ꯃꯨꯟꯅꯔꯤ ꯄꯣꯠꯅꯤ ꯑ ꯑꯃ ꯂꯥꯛꯅꯔꯤ ꯄꯣꯠꯅꯤ ꯅꯨꯣꯄ ꯌꯥꯗꯕ꯭ꯔꯥ
ꯌꯥꯗꯦ
ꯌꯥꯝ ꯂꯥꯛꯅꯔꯛꯏꯗ ꯅꯣꯏꯗꯤ ꯑꯗꯨꯒꯨꯝꯕꯗꯣ ꯐꯪꯗ꯭ꯔꯦ
ꯐꯪꯗꯦ ꯑꯩꯈꯣꯏꯗꯤ ꯌꯥꯎꯗ꯭ꯔꯦ ꯍꯧꯖꯤꯛꯇꯤ ꯑꯗꯨꯃꯥꯏꯅꯒ ꯂꯥꯛꯅꯔꯤꯖꯥꯠꯂꯣꯗ ꯁꯥꯔꯤ ꯃꯆꯥꯁꯤꯡꯁꯤꯕꯣ
ꯌꯥꯝ ꯌꯥꯝ ꯀꯟꯅ ꯇꯧꯅꯗ꯭ꯔꯦꯗ ꯍꯧꯖꯤꯛꯇꯤ
ꯂꯦꯝ ꯂꯦꯝꯗꯅ ꯆꯩꯅꯕꯩ ꯇꯥꯏꯞ ꯇꯧꯔꯦꯕ ꯑꯌꯨꯛ ꯂꯛꯅꯕ ꯀꯥꯏꯅꯒ ꯑꯩꯈꯣꯏꯅ ꯑꯉꯥꯡ ꯑꯣꯏꯔꯤꯉꯩꯗ ꯌꯥꯝ ꯇꯧꯅꯩꯌꯦ ꯑꯗꯨꯗꯣ
ꯑ ꯅꯪ ꯌꯥꯏ ꯅꯪ ꯌꯥꯏꯐꯕꯒꯤ ꯂꯨꯍꯣꯡꯕ ꯆꯠꯄꯗꯣ ꯑꯩ ꯈꯔ ꯇꯦꯕꯤꯌꯨꯀꯣ
ꯑꯥ ꯀꯦꯕꯤꯒꯦ ꯀꯦꯕꯤꯒꯦ ꯐꯥꯎꯟꯗꯦꯁꯟꯕꯨ ꯂꯩꯇ꯭ꯔꯦ ꯏꯕꯦꯝ
ꯑꯗꯨꯅꯤ ꯐꯥꯎꯗꯦꯟ ꯁ ꯈꯥꯏꯅꯔꯁꯦꯕ ꯂꯩꯕꯩꯗꯣ ꯑꯗꯨꯒ ꯈꯤꯇ ꯀꯦꯕꯤꯌꯣꯕ
ꯀꯦ ꯀꯩ ꯀꯦ ꯕꯕꯨꯗꯤ ꯐꯥꯎꯟꯗꯦꯁꯟꯗꯣ ꯃꯆꯥ ꯀꯩꯅꯣꯗꯨꯅꯦꯕ ꯅꯝꯕꯔ ꯃꯆꯥꯗꯨꯝꯇꯪ ꯂꯧꯅꯤꯕ ꯑꯗꯨꯗꯣ ꯑꯩꯅ ꯏꯃꯥꯟꯅꯕꯤꯗ ꯍꯪꯒꯦꯗꯧꯕꯅꯦꯕ ꯑꯩꯒꯤ ꯑꯁꯥꯡꯕ ꯄ꯭ꯂꯦꯠꯇꯣ ꯑꯗꯨꯗꯨꯕꯨꯗꯤ ꯀꯩꯅꯣ ꯑꯅꯤ ꯀꯩꯅꯣ ꯈꯔ ꯇꯥꯡꯕꯅꯦꯕ ꯑꯗꯨꯒ ꯑꯃ ꯪ ꯃꯥ ꯀꯩꯅꯣꯗꯣ ꯂꯧꯔꯒꯗꯤ ꯇꯪꯈꯥꯏꯕꯩ ꯇꯥꯕꯅꯦ ꯑꯝꯇ ꯍꯪꯒꯦ ꯃꯥ ꯂꯨꯍꯣꯡꯕ ꯅꯪꯅꯕ ꯑꯩꯁꯨ ꯑꯗꯨꯗꯣ ꯑꯝꯇ ꯂꯩꯒꯦꯅ ꯈꯟꯕꯅꯦ
ꯎꯝ ꯂꯥꯏꯌꯨ ꯂꯥꯏꯌꯨꯈꯠꯁꯨ ꯄꯩꯁꯥ ꯍꯥꯞꯄꯤꯅꯤꯗ
ꯉꯃ ꯈꯪꯗꯦ ꯌꯦꯡꯉꯒꯦ
ꯅꯣꯏ ꯏꯟꯁꯤꯅꯔꯥꯏꯕꯛ ꯌꯥꯝ ꯊꯤꯗꯣ ꯂꯥꯏ ꯍꯔꯥꯎꯕ ꯐꯪꯉꯤ ꯂꯥꯏ ꯍꯔꯥꯎꯈꯤꯗ꯭ꯔꯦ ꯖꯒꯣꯏ ꯁꯥꯖꯒꯗꯧꯗꯣ
ꯁꯥꯖꯗ꯭ꯔꯦ ꯐꯪꯗ꯭ꯔꯦꯕꯦꯝꯃ ꯀꯨꯝꯍꯩ ꯍꯔꯥꯎ ꯑꯗꯒꯤ ꯂꯤꯂꯥ ꯏꯁꯩ ꯃꯌꯥꯝꯗꯣ ꯆꯍꯤ ꯀꯌꯥꯅꯣ ꯌꯧꯅ ꯑꯝꯇ ꯐꯪꯗ꯭ꯔꯦ ꯦ ꯃꯌꯥꯝ ꯌꯥꯝꯌꯥꯝ ꯐꯪꯗ꯭ꯔꯦ
ꯑꯗꯨꯅꯗ ꯑꯩꯈꯣꯏꯒꯤ ꯂꯥꯏ ꯍꯔꯥꯎꯕꯒꯤ ꯖꯒꯣꯏ ꯁꯥꯕꯕꯨꯗ ꯅꯨꯡꯉꯥꯏꯕꯅꯦ ꯍꯥꯏꯕ
ꯂꯤꯂꯥꯒ ꯌꯦꯡ ꯆꯛꯄꯗꯣ ꯑꯁ ꯅꯣꯡꯒ ꯆꯨꯔꯒ ꯇꯨꯜꯒ ꯄꯥꯏꯔꯒ ꯇꯧꯕꯗꯣ ꯀꯨꯏꯠ
ꯑꯗꯣ ꯑꯩꯈꯣꯏ ꯔꯣꯡꯒꯤꯗꯤ ꯑꯃꯨꯛ ꯇꯧꯗꯦꯕ ꯑꯗꯨ ꯑꯗꯨꯃꯥꯏꯅ ꯑꯩꯈꯣꯏꯒꯤꯗꯤ ꯂꯥꯏ ꯍꯔꯥꯎꯕꯒꯤ ꯑꯩꯈꯣꯏ ꯂꯩꯕꯨꯡ ꯆꯣꯡ ꯂꯣꯏꯒꯅꯤ ꯖꯒꯣꯏ ꯁꯥꯔꯦꯗꯅ ꯑꯗ ꯇꯧꯔ ꯂꯣꯏꯔꯦ ꯑꯗꯨꯒ ꯑꯩꯈꯣꯏ ꯁꯤꯒꯤꯅ ꯑꯃꯨꯛ ꯅꯣꯡꯃꯒꯤ ꯄꯥꯂꯤ ꯄꯥꯂꯤ ꯄꯨꯅꯔꯒ ꯂꯤꯂꯥ ꯏꯁꯩ ꯇꯧꯅꯗ꯭ꯔꯥ ꯑꯩꯈꯣꯏꯗꯤ ꯇꯧꯗꯦꯕ ꯑꯩꯈꯣꯏꯔꯣꯝꯒꯤꯅ ꯂꯥꯏꯔꯣꯏ ꯅꯨꯃꯤꯠ ꯉꯔꯥꯡ ꯅꯍꯥꯟ ꯂꯨꯍꯣꯡ ꯂꯥꯏ ꯍꯔꯥꯎꯈꯤꯕꯗꯣ ꯂꯤꯂꯥꯅꯤ ꯇꯧꯌꯦ
ꯃꯥ ꯑꯩꯈꯣꯏ ꯁ꯭ꯋꯥꯏꯗꯅ ꯑꯝꯇ ꯇꯧꯈ꯭ꯔꯤꯁꯦ ꯀꯃꯥꯏꯅꯗꯧ ꯉꯥꯏꯔꯣ
ꯈꯪꯗꯦ ꯐꯠꯇꯦ ꯃꯤꯅ ꯂꯥꯏ ꯍꯔꯥꯎꯕ ꯌꯥꯗꯦ ꯌꯥꯗꯦ ꯍꯥꯏꯈꯤꯕꯗꯣ ꯑꯩꯈꯣꯏꯔꯣꯝꯒꯤꯗꯤ ꯂꯣꯏ ꯍꯔꯥꯎꯋꯦꯕ
ꯑ ꯅꯣꯏꯔꯣꯝꯒꯗꯤ ꯂꯣꯏ ꯇꯧꯏ ꯎꯝ ꯍꯟꯗꯛ ꯅꯨꯄꯤꯅ ꯗꯣꯂꯥꯏ ꯊꯥꯡꯉꯦꯗꯣ ꯀꯃꯥꯏꯅ ꯇꯧꯔꯤꯅꯣ
ꯑꯗꯣ ꯑꯩꯈꯣꯏꯒꯤꯗꯤ ꯑꯗꯨꯝ ꯊꯥꯡꯉꯦꯕ ꯆꯍꯤ ꯈꯨꯗꯤꯡ ꯃꯃꯥ ꯃꯃꯥ ꯑꯩꯈꯣꯏꯅ ꯂꯩꯁꯥꯏ ꯉꯥꯏꯗꯅꯦ ꯆꯍꯤ ꯑꯅꯤꯅ ꯑꯍꯨꯝꯂꯛꯇꯤ ꯗꯣꯂꯥꯏ ꯊꯥꯡꯕ ꯌꯥꯎꯈ꯭ꯔꯦꯕ ꯑꯗꯨꯝ ꯑꯩ ꯗꯤ ꯌꯥꯎꯗꯦ ꯑꯩꯈꯣꯏꯒꯤ ꯑꯩꯈꯣꯏ ꯏꯆꯦꯁꯤꯡ ꯃꯌꯥꯝ ꯌꯥꯎꯋꯦꯕ ꯑꯗꯨꯒ ꯍꯟꯗꯛꯇꯤ ꯍꯟꯗꯛꯁꯨ ꯑꯃꯨꯛ ꯎ ꯎ ꯂꯩꯔꯝꯃꯦ ꯑꯩꯈꯣꯏ ꯌꯦꯡ ꯆꯠꯂꯨꯌꯦ ꯑꯝꯇ ꯅꯣꯏꯁꯦ ꯌꯥꯗꯅꯕ ꯄꯨꯏ ꯅꯠꯇ꯭ꯔꯣ
ꯑꯗꯣ ꯑꯃꯄꯛ ꯎꯗꯤ ꯊꯦꯡꯅꯗ꯭ꯔꯤꯌꯦ
ꯏꯕꯦꯝ ꯑꯁ ꯃꯣꯏꯅꯕꯨ ꯍꯦꯟꯅ ꯉꯥꯎꯏꯤ ꯏꯕꯦꯝ
ꯀ ꯑꯩ ꯅꯣꯏꯔꯣꯝꯒꯤ ꯑꯝꯇ ꯎꯗ꯭ꯔꯤ ꯂꯣꯏꯈ꯭ꯔꯕ
ꯂꯣꯏꯣꯏꯒꯦ
ꯑꯁ ꯍꯟꯗꯛꯀꯤ ꯅꯪ ꯍꯥꯏꯔꯛꯑꯝꯃꯗꯤ ꯌꯦꯡꯉꯨꯅꯤ ꯑꯣꯛꯇꯣ ꯋꯥꯏꯔꯒ ꯄꯨꯂꯞ ꯑꯝꯇ ꯆꯠꯄꯤ ꯌꯥꯕꯅꯦ ꯍꯦꯛꯇ ꯗ ꯐꯣꯟꯗ ꯀꯩꯗ ꯎꯕꯗꯨꯗꯤ ꯃꯤꯁꯦ ꯍꯦꯛꯇ ꯌꯥꯝꯃꯒ ꯍꯦꯛꯇ ꯇ ꯀꯩꯅꯣꯝꯃ ꯇꯧꯋꯦ ꯍꯥꯏꯕ ꯑꯗꯨꯝ ꯃꯦꯔꯣꯗ ꯊꯣꯛꯏꯔꯕ
ꯁ꯭ꯋꯥꯏ ꯃꯤꯒꯤꯗꯤ ꯑꯩꯈꯣꯏ ꯑꯩꯈꯣꯏ ꯁ꯭ꯋꯥꯏꯒꯤꯗꯤ ꯇꯧꯔꯤ ꯑꯩꯈꯣꯏ ꯁ꯭ꯋꯥꯒꯅꯦ ꯑꯩꯈꯣꯏꯔꯣꯝꯒ ꯃꯥꯟꯅꯗꯦꯕ ꯑꯩꯈꯣꯏꯔꯣꯝꯒꯤꯗꯤ ꯃꯤ ꯑꯩꯈꯣꯏꯗꯤ ꯗꯣꯂꯥꯏ ꯑꯍꯨꯝꯅꯦ ꯅꯣꯡꯃꯇ ꯆꯠꯇꯣꯏꯁꯦ ꯗꯣꯂꯥꯏ ꯑꯍꯨꯝ ꯑꯩꯈꯣꯏꯗꯤ ꯂꯥꯏ ꯌꯥꯝꯃꯦꯕ ꯂꯥꯏꯗ ꯌꯥꯝ ꯆꯥꯎꯅ ꯀꯣꯜꯂꯦꯕ ꯑꯩꯈꯣꯏꯒꯤ ꯑꯀꯩꯕꯤꯕꯨ ꯀꯣꯜꯂꯤꯅꯦ ꯑꯩꯉꯣꯟꯗꯅ
ꯃꯥ
ꯑꯗꯨꯅ ꯂꯥꯏꯂꯝ ꯊꯣꯛꯄꯁꯦ ꯀꯩꯕꯤꯗꯒ ꯊꯣꯛꯄ ꯌꯥꯎꯋꯦꯕꯀꯣ ꯑꯁꯤꯕ ꯌꯥꯝ ꯅꯣꯡꯉꯥꯜꯂ ꯑꯗꯨ ꯂꯥꯛꯄꯒ ꯌꯥꯎꯖꯅꯤ
ꯍꯣ ꯐꯔꯁꯦ ꯑꯗꯨꯣ ꯏꯅ ꯀꯣꯟꯅ ꯑꯃꯨꯛ ꯊꯦꯡꯅꯔꯁꯤꯔ
ꯍ ꯍꯣꯏ ꯊꯦꯡꯅꯔꯁꯤ ꯊꯦꯡꯅꯔꯁꯤ
ꯀꯣ ꯍꯣꯏ ꯊꯝꯃꯒꯦ
ꯑꯣ ꯊ ꯃ ꯊꯃ